ꯑꯣ ꯇꯥꯏꯌꯦ ꯇꯌꯦ꯫
ꯑ ꯆꯦ ꯅꯨꯡꯉꯥꯏꯔꯤꯕꯣ ꯀꯃꯥꯏ ꯀꯃꯥꯏꯅ ꯇꯧꯔꯤꯁꯦ
ꯅꯨꯡꯉꯥꯏꯔꯤꯌꯦꯦ ꯍꯧꯖꯤꯛꯄꯨ ꯀꯩꯗꯧꯔꯝꯃꯤꯅꯣ
ꯑꯩꯁꯦ ꯀꯩꯁꯨꯝ ꯊꯣꯏꯗꯣꯛꯄ ꯊꯧꯔꯝꯗꯦ ꯁꯨꯝ ꯂꯩꯔꯝꯕꯅꯤ ꯑꯗ ꯏꯆꯦ ꯍꯔꯒꯁꯨ ꯄꯥꯎ ꯐꯥꯎꯅꯗꯕ ꯑꯣꯏꯔꯦꯅ ꯀꯃꯥꯏ ꯀꯃꯥꯏꯅ ꯇꯧꯔꯤꯒꯦꯅ ꯍꯪꯒꯦꯅ ꯁꯨꯝ ꯐꯣꯟ ꯇꯧꯔꯛꯑꯝꯕꯅꯤ
ꯑꯁ ꯑꯩꯁꯨꯅꯤꯅꯦ ꯐꯥꯎꯅꯈꯤꯗꯕ ꯀꯨꯏꯔꯦꯅ ꯅꯋꯥ ꯅꯋꯥ ꯅ ꯄꯥꯎꯒ ꯇꯥꯈꯤꯗ꯭ꯔꯦ ꯀꯩ ꯀꯩ ꯇꯧꯔꯣꯖꯥꯠꯅꯣ ꯇꯧꯔꯀꯦꯅ ꯈꯜꯂꯝꯕꯅꯦ ꯑꯗꯣ ꯅꯣꯏ ꯀꯣꯂꯦꯖꯀꯤ ꯀꯩ ꯀꯩ ꯄꯥꯎ ꯂꯩꯒꯦ ꯀꯣꯂꯦꯖꯀꯤ ꯄꯥꯎꯒ ꯇꯥꯗꯕ ꯀꯨꯏꯔꯦꯅꯦ꯫
ꯀꯣꯂꯦꯖꯁꯀꯤ ꯍꯥꯏꯁꯦ ꯀꯩꯁꯨꯝ ꯊꯣꯏꯗꯣꯛꯄ ꯄꯥꯎꯗꯤ ꯂꯩꯇꯦ ꯍꯧꯖꯤꯛ ꯎꯝ ꯑꯦꯛꯖꯥꯝ ꯇꯧꯅꯔꯤ ꯁꯤ ꯂꯣꯏꯔꯒ ꯑꯇꯣꯞꯄ ꯁꯦꯃꯤꯁ ꯑꯅꯧꯕ ꯁꯦꯃꯤꯁꯇꯔꯒꯤ ꯑꯃꯨꯛ ꯁꯦꯛꯁꯟ ꯍꯧꯕ ꯈꯣꯠꯄ ꯑꯗꯨꯃꯥꯏꯅꯃꯨꯛ ꯇꯧꯏ꯫ ꯏꯆꯦ ꯍꯣꯏꯒꯤ ꯏꯅꯥꯎꯄꯥꯗꯨꯁꯨ ꯑꯩꯈꯣꯏꯒ ꯇꯝꯃꯤꯟ ꯅꯕꯥꯔꯥ ꯀꯩꯅꯣꯝꯃ ꯇꯧꯒꯨꯝ
ꯍꯣꯏ ꯇꯝꯕꯅꯦ ꯃꯥꯁꯨ ꯅꯣꯏ ꯀꯣꯂꯦꯁ ꯇꯥ ꯈꯪꯗꯦ ꯑꯦꯛꯖꯥꯝ ꯇꯧꯔꯤꯅ ꯍꯥꯏꯕꯅꯤ ꯀꯔꯝ ꯀꯥꯟꯗ ꯂꯣꯏꯗꯣꯏꯅꯣ ꯈꯪꯗꯦꯅꯦ꯫ ꯅꯣꯏꯒꯤꯗꯤ ꯅꯣꯏꯒꯤꯗꯤ ꯀꯃꯥꯏꯅ ꯇꯧꯔꯤꯒꯦ?
ꯑꯥ ꯑꯩꯈꯣꯏꯒꯤꯁꯨ ꯑꯗꯨꯝ ꯑꯦꯛꯖꯥꯝ ꯇꯧꯔꯤ ꯃꯣꯏꯒ ꯑꯗꯨꯝ ꯃꯥꯟꯅꯕꯅꯤ ꯑꯗꯣ ꯃꯥꯖꯨ ꯅꯥꯍꯋꯥꯏꯕꯨꯗꯤ ꯊꯦꯡꯅꯔꯝꯃꯦ ꯑꯗꯣ ꯍꯟꯗꯛꯇꯤ ꯊꯦꯡꯅꯈꯤꯗ꯭ꯔꯦ ꯑꯗꯨꯅ ꯀꯃꯥꯏ ꯀꯃꯥꯏꯅ ꯇꯧꯔꯤꯕꯖꯥꯠꯅꯣꯅ꯫
ꯃꯥꯖꯨ ꯆꯠꯄꯗꯤ ꯆꯠꯄꯅꯦ ꯅꯣꯏ ꯇꯥꯏꯃꯤꯡ ꯍꯥꯏꯗꯤ ꯃꯇꯝ ꯆꯥꯅꯗꯕꯒꯤ ꯊꯦꯡꯅꯗꯕꯁꯨ ꯑꯣꯏꯔꯝꯕ ꯌꯥꯏꯌꯦ꯫ ꯑꯁ ꯀꯣꯂꯦꯖ ꯆꯠꯄꯒꯗꯤ ꯊꯋꯥꯏ ꯌꯥꯎꯈ꯭ꯔꯄꯣꯠꯅꯤꯗ ꯑꯩꯈꯣꯏ ꯏꯅꯥꯎ ꯅꯨꯄꯥ ꯍꯣꯏꯗꯤ ꯃꯔꯝ ꯃꯣꯛꯈꯔꯥꯕꯥ꯫ ꯑꯗꯣ ꯑꯦꯛꯖꯥꯝ ꯏ ꯑꯦꯛꯖꯥꯝ ꯃꯅꯨꯡꯖꯨ ꯑꯣꯏꯔꯤ ꯂꯥꯏꯔꯤꯛꯄꯨ ꯀꯃꯥꯏ ꯀꯃꯥꯏꯅ ꯂꯥꯏꯔꯤꯛ ꯄꯥꯕꯔꯣ ꯈꯣꯠ ꯈꯣꯠꯄꯗꯤ ꯌꯥꯕꯔꯥ ꯍꯧꯖꯤꯛꯀꯥꯟꯁꯦ ꯍꯥꯏꯗꯤ ꯁꯥꯕꯅꯤꯅ ꯂꯥꯏꯔꯤꯛꯀꯥ ꯄꯥꯅꯤꯡꯗꯕ ꯐꯥꯎꯋꯤꯀꯣ꯫
ꯂꯥꯏꯔꯤꯛꯁꯦ ꯑꯥ ꯄꯥꯅꯤꯡꯗ꯭ꯔꯥꯖꯨ ꯑꯦꯛꯖꯥꯝ ꯑꯣꯏꯕꯅꯤꯅ ꯄꯥꯗꯕꯗꯤ ꯌꯥꯗꯕꯅꯤꯅ ꯄꯥꯏ ꯑꯗꯨꯕꯨ ꯁꯥꯒ ꯁꯥꯕꯗꯨꯗ ꯍꯥꯏꯗꯤ ꯊꯋꯥꯏ ꯌꯥꯝꯅ ꯌꯥꯎꯅꯒ ꯄꯥꯕꯗꯨꯕꯨ ꯉꯝꯗꯦꯗ꯫
ꯁꯥꯕꯁꯤꯁꯨ ꯁꯥꯕꯅꯤ꯫
ꯇꯔꯥꯕꯣ?
ꯇꯥꯛ ꯆꯥꯔꯦ꯫
ꯀꯔꯤ ꯍꯤꯟꯖꯥꯡ ꯆꯥꯔꯒꯦ?
ꯎꯝ ꯌꯦꯟ ꯍꯦꯛꯇ ꯆꯥꯕꯅꯤ ꯁꯥꯕꯁꯤꯗ ꯑꯍꯥꯎ ꯑꯍꯥꯎꯕ ꯆꯥ ꯅꯤꯡꯉꯦꯅ꯫ ꯑꯗꯣ ꯅꯣꯏꯗꯤ ꯇꯥꯗꯔꯤꯕꯥꯔꯣ?
ꯆꯥꯛ ꯆꯥꯗꯥꯔꯤ꯫
ꯆꯥꯛꯁꯦꯁꯨ ꯃꯇꯝ ꯆꯥꯅ ꯆꯥꯕꯁꯨ ꯐꯩꯅꯦ ꯆꯈꯥꯎ ꯁꯣꯛꯇꯅꯕ꯫
ꯑꯥ ꯑꯥꯁ
ꯑꯗꯣ ꯅꯣꯏ ꯀꯣꯂꯦꯖꯀꯤ ꯑꯥꯗꯤ ꯅꯍꯥꯟ ꯀꯩꯅꯣ ꯀꯔꯤꯅꯣ ꯇꯨꯔ ꯆꯠꯅꯤ ꯍꯥꯏꯕ꯭ꯔꯥ ꯀꯔꯤꯅꯣ ꯊꯤꯖꯤꯟꯕ ꯆꯠꯅꯤ ꯍꯥꯏꯕ꯭ꯔꯥ ꯀꯔꯤꯅꯣ ꯄꯥꯎ ꯑꯃꯗꯤ ꯇꯥꯒꯤꯕꯅꯤ꯫
ꯑꯣ ꯑꯗꯨꯗꯣ ꯑ ꯆꯠꯀꯅꯤꯅ ꯇꯧꯔꯝꯃꯦ‌ ꯑꯗꯨꯗ ꯎꯝ ꯑꯩꯈꯣꯏ ꯑꯦꯛꯖꯥꯝ ꯃꯌꯥꯖꯨ ꯑꯣꯏꯁꯤꯜꯂꯛꯄꯗꯨꯗ ꯑꯦꯛꯖꯥꯝ ꯂꯣꯏꯔꯒ ꯑꯣꯏꯅ ꯐꯖꯅ ꯍꯥꯏꯗꯤ ꯀꯣꯏꯕ ꯂꯥꯡꯕ ꯑꯗꯣ ꯅꯨꯡꯉꯥꯏꯅ ꯋꯈꯣꯡꯗꯣ ꯀꯣꯏꯅꯕ ꯑꯗꯨꯃꯥꯏꯅ ꯑꯦꯛꯖꯥꯝ ꯂꯣꯏꯔꯝ ꯑꯣꯏꯅꯥ ꯄꯨꯜꯂꯞ ꯆꯠꯂꯁꯦꯅ ꯍꯥꯏꯅꯒꯔꯦ꯫
ꯀꯟꯇ꯭ꯔꯤꯕ꯭ꯌꯨꯁꯟꯗꯤ ꯇꯧꯕ꯭ꯔꯣ?
ꯑꯥ ꯀꯟꯇ꯭ꯔꯤꯕ꯭ꯌꯨꯁꯟ ꯇꯧꯋꯦ ꯃꯤ ꯑꯃꯗ ꯎꯝ ꯂꯨꯄꯥ ꯐꯣꯔ ꯍꯟꯗ꯭ꯔꯦꯠ ꯐꯣꯔ ꯍꯟꯗ꯭ꯔꯦꯠꯀꯨꯝꯕ ꯇꯧꯋꯦ꯫
ꯀꯩ ꯂꯝꯗ ꯆꯠꯀꯅꯤꯅ ꯄ꯭ꯂꯥꯟ ꯇꯧꯔꯤꯕ?
ꯑꯉꯥ ꯑꯩꯈꯣꯏꯁꯦ ꯎꯝ ꯃꯌꯥꯝ ꯄꯨꯂꯞꯁꯨ ꯄꯨꯟꯕ ꯌꯥꯕ ꯑꯗꯒꯤ ꯃꯐꯝ ꯆꯥꯕ ꯊꯤꯔꯛꯄꯗ ꯑꯥ ꯑꯟꯗ꯭ꯔꯣ ꯄꯥꯔꯛꯇꯣ ꯑꯗꯨꯗ ꯑꯣꯏꯅ ꯆꯠꯁꯦꯅ ꯍꯥꯏꯅꯩꯩ꯫
ꯀꯗꯥꯏꯗ ꯍꯥꯏꯕ
ꯑꯟ꯭ꯔꯣ ꯄꯇ
ꯑꯟꯗ꯭ꯔꯣ ꯄꯥꯔꯁꯦ ꯍꯣꯏ ꯅꯨꯡꯗꯤ ꯅꯨꯡꯉꯥꯏ ꯑꯩꯈꯣꯏꯁꯨ ꯅꯣꯡꯃ ꯆꯠꯂꯨꯏꯌꯦ ꯁ꯭ꯀꯨꯜ ꯁꯥꯇ꯭ꯔ ꯌꯥꯝꯅ ꯂꯥꯛꯏ ꯑꯣꯖꯥꯁꯤꯡꯒ ꯃꯣꯏ ꯑꯗꯨꯅ ꯍꯦꯟꯅ ꯃꯐꯝꯗꯨꯁꯨ ꯌꯥꯝ ꯆꯥꯎꯔꯒꯅꯦ ꯅꯨꯡꯕꯨꯗꯤ ꯅꯨꯡꯉꯥꯏ ꯁꯣꯝꯅ ꯅꯥꯀꯜꯂꯝ ꯑꯃꯗ ꯆꯠꯀꯦꯔꯥ ꯅꯥꯀꯜꯂꯝ ꯑꯃꯗ ꯆꯠꯀꯦꯔꯥ ꯑꯗꯒꯤ ꯎꯕꯁꯦ ꯍꯧꯔꯦꯗꯅ ꯑꯗꯣ ꯉꯍꯥꯟꯅꯦ ꯑꯩꯈꯣꯏ ꯆꯠꯄ ꯃꯇꯝ ꯃꯇꯝꯗꯨꯅꯦ ꯑꯩꯈꯣꯏꯅ ꯆꯠꯄ ꯃꯇꯝꯗꯣ ꯅꯤꯡꯊꯝꯗꯥꯥꯅꯦꯕ ꯆꯣꯔꯣꯛ ꯐꯣꯟ ꯑꯃ ꯄꯥꯜꯂꯝꯃꯦ ꯑꯁ ꯣꯔꯣꯛꯐꯣꯟ ꯄꯥꯟꯕ ꯍꯥꯏꯁꯦ ꯁꯦ ꯂꯣꯏ ꯍꯥꯏꯗꯤ ꯆꯣꯔꯣꯛꯐꯣꯟ ꯄꯥꯟꯕ ꯂꯣꯏꯔꯛꯄ ꯃꯅꯤꯡ ꯑꯣꯏꯔꯛꯄ ꯃꯇꯝꯗꯨꯅꯦꯕ ꯆꯣꯔꯣꯛꯐꯣꯟꯗꯣ ꯍꯥꯎꯕꯒꯤ ꯆꯥꯡꯗꯅꯦ ꯊꯨꯝꯃꯦ ꯍꯥꯏꯕ ꯑꯩꯗꯤꯅꯦ ꯄꯨꯟꯁꯤꯗ ꯑꯗꯨꯅ ꯑꯍꯥꯟꯕꯅꯦꯃꯤ ꯆꯣꯔꯣꯛꯐꯣꯟ ꯑꯊꯨꯝꯕ ꯆꯥꯔꯤꯁꯦ ꯑꯩꯈꯣꯏ ꯃꯨꯜꯂꯀꯥꯟꯗ ꯈꯔ ꯁꯤꯦꯟꯇꯛ ꯁꯤꯟꯇꯛꯀꯨꯝꯕꯗꯤ ꯑꯗꯨꯝ ꯇꯧꯋꯦ ꯑꯗꯨꯒ ꯊꯨꯝꯕ ꯍꯥꯏꯗꯨꯗꯤ ꯊꯨꯝꯕꯗꯨꯗꯤ ꯑꯩꯗꯤ ꯅꯍꯥꯟ ꯆꯥꯏꯗꯨꯅ ꯑꯍꯥꯟꯕ ꯂꯝꯕꯤ ꯑꯃ ꯄꯥꯜꯂꯝꯃꯦ ꯌꯥꯝ ꯍꯥꯎꯋꯤ
ꯑꯣ ꯑꯩꯈꯣꯏꯁꯨ ꯃꯐꯝꯗꯨꯗ ꯆꯠꯂꯒ ꯑ ꯀꯃꯥꯏꯅ ꯇ ꯑꯩꯗꯣ ꯌꯦꯡꯉꯨꯔꯒꯦ ꯑꯦꯛꯖꯥꯝ ꯂꯣꯏꯔꯒ
ꯑꯣ ꯆꯠꯂꯣ ꯆꯠꯂꯣ ꯌꯥꯝ ꯅꯨꯡꯉꯥꯏꯕꯅꯦ
ꯑ ꯏꯆꯦꯗꯤ ꯍꯧꯖꯤꯛ ꯍꯥꯏꯗꯤ ꯀꯃꯥꯏꯅ ꯀꯃꯥꯏꯅ ꯇꯧꯔꯤ ꯀꯔꯤ ꯀꯔꯤ ꯍꯣꯠꯅꯔꯤꯒꯦ
ꯊꯣꯏꯗꯣꯛꯄ ꯍꯣꯠꯅꯗꯦꯗ ꯎꯝ ꯑꯗꯨꯝ ꯂꯩꯔꯤꯗꯨꯅꯤ ꯀꯔꯤꯕꯨ ꯍꯣꯠꯅꯔꯨꯅꯤꯒꯤ
ꯏꯆꯦꯍꯣꯏꯒꯤ ꯌꯨꯝ ꯁꯥꯏꯌꯦꯅ ꯇꯧꯕꯗꯗꯤ ꯀꯌꯥꯝ ꯁꯥꯖꯤꯜꯂꯒꯦ
ꯑꯗꯨꯗꯣ ꯂꯣꯏꯔꯕꯒꯨꯝꯕꯅꯤꯗ ꯈꯪꯗꯦꯅꯦ ꯑꯗꯣ ꯑꯩꯅ ꯅꯍꯥꯟ ꯄꯥꯎ ꯑꯃ ꯇꯥꯏ ꯅꯪꯉꯣꯟꯗ ꯑꯝꯇ ꯍꯪꯒꯦꯅ ꯇꯧꯔꯛꯑꯝꯕꯅꯤ ꯅꯣꯏ ꯍꯨꯏ ꯑꯃ ꯂꯩꯕꯗꯣ ꯑꯗꯨ ꯃꯤꯅ ꯊꯥꯡ ꯌꯥꯜꯂꯦ ꯍꯥꯏꯕ꯭ꯔꯥ ꯀꯩꯅꯣ ꯄꯥꯎ ꯍꯥꯏꯐꯦꯠ ꯑꯃꯗꯤ ꯇꯥꯒꯦꯕ ꯑꯗꯨꯕꯨ ꯀꯃꯥꯏꯅ ꯇꯧꯕ ꯄꯣꯠꯅꯣ
ꯗ ꯎꯝ ꯍꯥꯏꯖꯤꯗꯤ ꯃꯣꯏ ꯍꯧꯖꯤꯛꯇꯤ ꯁꯨꯝ ꯃꯣꯏ ꯁꯥꯟꯅꯃꯤꯟꯅꯕ ꯑꯗꯨꯗ ꯅꯔꯤꯕ꯭ꯔꯥ ꯅꯠꯇꯗꯅ ꯃꯤꯅ ꯍꯥꯡꯂ ꯑꯗꯨ꯭ꯔꯦ ꯈꯪꯗꯦ ꯈꯔꯗꯤ ꯑꯗꯨꯝ ꯍꯅ ꯊꯣꯛꯑꯦ ꯑꯗꯣ ꯃꯥꯡꯁꯨ ꯆꯥꯛ ꯆꯥꯎ ꯌꯥꯗ ꯇꯗꯅ ꯍꯥꯏꯗꯤ ꯌꯥꯝꯅ ꯋꯥꯗꯨꯅ ꯗ꯭ꯔꯤꯞ ꯀꯌꯥꯅꯗꯅ ꯇꯧꯋꯦ ꯍꯨꯏꯗꯨꯁꯨ ꯍꯧꯖꯤꯛꯄꯨꯗꯤ ꯆꯥꯛ ꯈꯔ ꯈꯔ ꯆꯥꯔꯦ ꯃꯁꯥ ꯈꯔ ꯐꯒꯅꯦ
ꯑꯗꯣ ꯅꯣꯏ ꯃꯅꯥꯛꯀꯤꯗ ꯚꯦꯇꯅꯔꯤ ꯚꯦꯇꯅꯔꯤ ꯍꯣꯁꯄꯤꯇꯥꯜꯗꯣ ꯑꯅꯤꯔ ꯑꯍꯨꯝꯂꯛ ꯑꯃ ꯂꯩꯕꯗꯣ ꯑꯅꯤꯔ ꯃꯔꯤ ꯃꯉꯥꯒꯨꯝꯕ ꯂꯩꯕ꯭ꯔꯣ
ꯑ ꯂꯩ ꯑꯗꯨꯗꯁꯨ ꯌꯦꯡꯉꯦ ꯑꯗꯨꯗꯨꯒ ꯌꯨꯝꯗꯁꯨ ꯃꯣꯏꯗꯤ ꯑꯗꯨꯃꯥꯏꯅ ꯍꯥꯏꯗꯤ ꯚꯦꯇꯤꯅꯔꯤꯒꯤ ꯗꯣꯛꯇꯔꯒꯨꯝꯕ ꯂꯩꯕꯗꯣ ꯑꯗꯨꯒꯨꯝꯕ ꯃꯣꯏ ꯂꯥꯛꯑꯦ ꯑꯗꯨꯗꯨꯒ ꯑꯗꯨꯝ ꯌꯦꯡꯉꯦ ꯍꯤꯗꯥꯛꯀꯨꯝꯕ ꯀꯥꯞꯄꯦ ꯑꯗꯨꯒ ꯗ꯭ꯔꯤꯞꯀꯨꯝꯕ ꯌꯥꯜꯂꯦ ꯑꯗꯣ ꯍꯧꯖꯤꯛꯇꯤ ꯑꯗꯨꯝ ꯍꯥꯏꯗꯤ ꯃꯥ ꯁꯥꯟꯅꯕ ꯈꯣꯠꯄ ꯑꯗꯨꯝ ꯉꯝꯃꯦ ꯑꯗꯨꯅ ꯈꯔ ꯐꯔꯦ ꯆꯥꯛꯄꯨꯗꯤ ꯍꯥꯏꯗꯤ ꯌꯥꯝꯅ ꯆꯥꯗ꯭ꯔꯤ ꯑꯗꯣ ꯍꯥꯟꯅꯒ ꯍꯥꯏꯅꯧꯔꯗꯤ ꯗꯤ ꯌꯥꯝꯅ ꯐꯔꯦꯕ
ꯑꯗꯣ ꯑꯩꯈꯣꯏꯒꯤ ꯚꯦꯇꯅꯔꯤ ꯍꯣꯁꯄꯤꯇꯥꯜ ꯂꯩꯕꯗꯣ ꯑꯗꯨ ꯂꯩꯕ ꯑ ꯍꯥꯏꯗꯤ ꯑꯩꯈꯣꯏꯁꯦ ꯃꯐꯝꯗꯨꯗ ꯄꯨꯔꯒ ꯆꯠꯂꯒ ꯂꯥꯏꯌꯦꯡꯕꯒ ꯌꯨꯝꯗ ꯃꯣꯏ ꯀꯧꯔꯒ ꯂꯥꯏꯌꯦꯡꯕꯁꯦ ꯄꯩꯁꯥꯁꯦ ꯀꯅꯥꯅ ꯍꯦꯟꯅ ꯆꯥꯎꯒꯦ ꯍꯥꯏꯗꯤ ꯃꯣꯏ ꯀꯧꯕꯗꯨꯅ ꯍꯦꯟꯅ ꯆꯥꯎꯕ꯭ꯔꯥ ꯃꯐꯝꯗꯨꯗ ꯆꯠꯄꯗꯨꯅ ꯍꯦꯟꯅ ꯐꯕ꯭ꯔꯥ ꯀꯃꯥꯏꯅ ꯑꯣꯏꯒꯦ ꯑꯩ
ꯑꯗꯣ ꯑ ꯃꯐꯝꯗꯨꯗ ꯆꯠꯇꯅꯕ ꯗꯤ ꯍꯦꯟꯅ ꯑꯩꯈꯣꯏꯗ ꯐꯩ ꯍꯥꯏꯗꯤ ꯄꯩꯁꯥ ꯅꯨꯡꯁꯥꯒꯤ ꯃꯇꯥꯡꯗꯁꯨ ꯌꯥꯝꯗꯦ ꯑꯗꯨꯗꯨꯒ ꯍꯥꯏꯗꯤ ꯎꯝ ꯍꯥꯏꯗꯤ ꯃꯥꯒꯤ ꯗꯔꯀꯥꯔ ꯂꯩꯕ ꯄꯣꯠ ꯆꯩ ꯀꯩꯀꯥꯗꯣ ꯃꯐꯝꯗꯨꯗ ꯑꯗꯨꯝ ꯅꯛꯅ ꯐꯪꯕꯅꯤꯅ ꯑꯗꯣ ꯑꯩꯈꯣꯏꯅ ꯀ ꯑꯗꯨꯅ ꯍꯥꯏꯗꯤ ꯃꯥꯗꯣ ꯄꯨꯕꯤꯅꯕ ꯍꯥꯏꯗꯤ ꯆꯠꯃꯤꯟꯅꯅꯤꯡꯉꯥꯏ ꯃꯤꯗꯣ ꯍꯥꯏꯗꯤ ꯊꯕꯛ ꯀꯩꯀꯥ ꯊꯤꯟꯅꯕꯒꯤ ꯅꯪꯗꯕꯗꯨꯗ ꯑꯗꯨꯃꯥꯏꯅ ꯃꯣꯏ ꯍꯥꯏꯗꯤ ꯁꯤꯟꯅꯔꯒ ꯌꯨꯝꯗ ꯑꯣꯏꯅ ꯀꯧꯔꯒ ꯌꯦꯡꯍꯟꯕꯅꯤꯗ
ꯑꯗꯨ ꯑꯗꯨꯁꯨꯨ ꯃꯤ ꯔꯣꯜ ꯂꯩ ꯂꯩꯇꯕꯒꯤꯗꯃꯛꯇꯗꯤ ꯌꯥꯝꯅ ꯐꯕ ꯊꯕꯛ ꯑꯃꯅꯤ ꯄꯩꯁꯥꯕꯨꯗꯤ ꯈꯔ ꯆꯪꯖꯔꯁꯨꯀꯣ ꯄꯩꯁꯥ ꯉꯥꯛꯇꯅ ꯌꯥꯗꯕ ꯃꯇꯝ ꯂꯩ ꯑꯗꯨꯕꯨ ꯄꯩꯁꯥꯅ ꯌꯥꯕ ꯃꯇꯝꯗꯨ ꯂꯩ ꯍꯥꯏꯇꯥꯔꯦ
ꯑ ꯍꯥꯏꯗꯤ ꯀꯆꯧꯒꯤ ꯕꯕꯥꯗꯣ ꯑꯗꯨꯗꯨꯅ ꯍꯥꯏꯗꯤ ꯌꯥꯝꯅ ꯂꯨꯅ ꯇꯧꯖꯕ ꯍꯥꯏꯇꯥꯔꯦ ꯉꯒꯦ ꯀꯗꯨꯗ ꯑꯗꯨꯗ ꯁꯨꯃ ꯍꯋꯥꯏꯗ ꯅꯨꯡꯉꯥꯏꯇꯗꯅ ꯃꯥꯗꯨꯣ ꯀꯨꯏ ꯅꯥꯕ ꯃꯔꯗꯣ ꯆꯥꯛ ꯆꯥꯛꯆꯥꯥ ꯔꯦ ꯊꯋꯥꯟ ꯑ ꯊꯧꯗꯅ
ꯑꯁ ꯍꯦꯃꯟ ꯔꯣ ꯑꯗꯨ ꯎꯗꯤ ꯍꯨꯏ ꯆꯥꯗꯦꯅ ꯆꯥꯗ꯭ꯔꯤꯕ
ꯍꯥꯏꯗꯤ ꯁ ꯃꯥꯗꯣ ꯍꯥꯏꯗꯤ ꯑꯗꯨꯝ ꯍꯨꯏꯗꯨꯒ ꯍꯥꯏꯗꯤ ꯃꯥꯅ ꯊꯕꯛ ꯍꯜꯂꯛꯄ ꯃꯇꯝꯗꯕꯨ ꯑꯣꯏꯔꯁꯨ ꯍꯥꯏꯗꯤ ꯍꯨꯏꯒꯤ ꯃꯑꯣꯡ ꯃꯇꯧꯗꯣ ꯎꯔꯒ ꯁꯨꯝ ꯍꯔꯥꯎꯖ ꯅꯨꯡꯉꯥꯏꯖꯅꯤ ꯑꯗꯣ ꯍꯥꯏꯗꯤ ꯍꯨꯏꯗꯨꯅ ꯅꯥꯔꯒ ꯂꯩꯕꯗꯨꯗꯗꯤ ꯃꯥꯁꯨ ꯊꯋꯥꯏꯗꯣ ꯁꯨꯝ ꯅꯨꯡꯉꯥꯏꯇꯕꯖꯥꯠꯅꯤꯗ
ꯑ ꯑꯗꯨꯃꯥꯏꯅ ꯇꯧꯕꯗꯣ ꯅꯅꯨꯡꯕꯨꯗꯤ ꯅꯨꯡꯉꯥꯏꯇꯦ ꯇ
ꯏꯆꯦ ꯍꯣꯏꯒꯤꯁꯨꯨ ꯍꯨꯏ ꯂꯩꯒꯨꯝ ꯇꯧꯗꯥꯏ
ꯑꯩꯈꯣꯏꯁꯨ ꯍꯨꯏ ꯌꯥꯝ ꯉꯥꯎꯁꯟꯅꯕ ꯑꯅꯤ ꯂꯩꯔꯤꯌꯦ ꯂꯥꯡꯅ ꯐꯥꯅ ꯉꯝꯗꯕ
ꯑꯩꯈꯣꯏ ꯑꯉꯧꯕ ꯐꯖꯕ ꯑꯃꯁꯗꯨ ꯂꯩꯒꯨꯝ ꯇꯧꯗꯥꯏꯅꯦ ꯉꯁꯥꯒ ꯐꯕ ꯃꯁꯛ ꯐꯖ
ꯂꯩꯌꯦ ꯂꯩꯌꯦ ꯃꯁꯛ ꯆꯀꯁꯦ ꯐꯖꯈ꯭ꯔ ꯄꯣꯠꯅꯤ ꯑꯩꯈꯣꯏꯗꯨꯗꯤ ꯑꯃꯗꯨꯅ ꯃꯃꯥꯅꯤ ꯃꯁꯛ ꯐꯨꯗꯕꯗꯨꯅ ꯃꯆꯥ ꯃꯃꯥ ꯃꯆꯥ ꯄꯥꯔꯒꯅꯦ ꯉꯥꯎꯁꯕꯗꯅꯦ ꯉꯥꯛꯅ ꯐꯅ ꯉꯝꯗꯦ ꯇꯧꯔꯤꯁꯦ ꯉꯔꯥꯡꯁꯦ ꯀꯃꯥꯏꯅ ꯇꯧꯒꯦꯗꯅꯦ ꯅꯨꯃꯤꯗꯥꯡ ꯄꯨꯡ ꯇꯔꯥꯃꯨꯛ ꯇꯥꯔꯦ ꯑꯗꯨꯗ ꯇꯨꯝꯕ ꯆꯪꯉꯁꯤꯅ ꯅꯨꯡꯁꯤꯃꯟꯗꯅꯅꯦ ꯑꯩꯈꯣꯏꯗꯨꯁꯨꯅꯦ ꯏꯃꯨꯡꯗ ꯇꯨꯝꯍꯜꯂꯤꯕꯅꯤ ꯐꯃꯨꯡꯗꯒ ꯇꯨꯝꯃꯤ ꯄꯣꯠꯅꯤꯗ ꯑꯗꯨꯗ ꯆꯪꯉꯁꯤꯁꯦ ꯇꯨꯝꯕ ꯊꯦꯡꯉꯦꯅꯅꯦ ꯇꯨꯝꯕ ꯆꯪꯉꯁꯤ ꯏꯆꯦꯡ ꯀꯧꯁꯟꯕꯁꯤꯗꯅꯦ ꯃꯣꯏꯅ ꯉ ꯆꯥꯛꯁꯤꯟꯅꯕꯒꯤ ꯆꯥꯡꯁꯦ ꯍꯣꯠꯇꯅ ꯆꯦꯟꯗꯔꯤꯕꯅꯦ ꯁꯣꯔꯣꯛꯁꯤꯗ ꯑꯗꯨꯒꯅꯦ ꯁꯣꯔꯣꯛ ꯇꯥꯅ ꯑꯃꯨꯛ ꯇꯥꯅꯔꯦ ꯑꯩꯁꯨ ꯁꯣꯔꯣꯛꯇꯒꯤ ꯑꯃꯨꯛꯅꯦ ꯂꯩꯔꯛꯇ ꯂꯩꯔꯛ ꯇꯥꯅ ꯑꯃꯨꯛ ꯆꯦꯟꯈ꯭ꯔꯦ ꯑꯩꯁꯨ ꯂꯩꯔꯛꯇ ꯑꯃꯨꯛ ꯇꯥꯅꯔꯦ ꯑꯁ ꯂꯥꯎꯅꯕꯗ ꯂꯥꯎꯅꯕꯅꯦ ꯃꯤ ꯑꯆꯠ ꯑꯋꯣꯡꯅ ꯂꯣꯏ ꯌꯦꯡꯅꯔꯕꯅꯤ ꯃꯣꯏ ꯀꯧꯅꯕ ꯍꯣꯠꯅꯕꯗ ꯄꯁꯦ ꯅꯅꯥ ꯁꯤ ꯍꯣꯔꯛꯑꯦ ꯌꯨꯝꯗ ꯌꯨꯝ ꯌꯧꯔ ꯐꯨꯕꯅꯦ ꯍꯦꯛꯇ
ꯃꯣꯏꯁꯨ ꯍꯥꯏꯗꯤ ꯑꯩꯈꯣꯏꯒ ꯑꯗꯨꯝ ꯅꯨꯡꯇꯤꯒꯤ ꯂꯩꯃꯤꯟꯅꯔꯕꯅꯤꯅ ꯍꯥꯏꯗꯤ ꯑꯩꯈꯣꯏ ꯍꯥꯏꯗꯤ ꯏꯃꯨꯡ ꯑꯃꯒꯤ ꯃꯤꯒꯨꯝꯅ ꯍꯥꯏꯗꯤ ꯏꯆꯤꯜ ꯏꯅꯥꯎꯒꯨꯝꯅ ꯍꯥꯏꯕꯗꯤ ꯑꯗꯨꯝ ꯅꯨꯡꯁꯤꯔꯦꯗꯣ
ꯎꯝ ꯅꯨꯡꯁꯤ ꯑꯩꯗꯤꯅꯦ ꯍꯨꯏꯁꯦ ꯌꯥꯝ ꯅꯨꯡꯁꯤꯗ ꯍꯧꯗꯣꯡꯗꯒꯤꯗꯤ ꯍꯨꯏꯅ ꯈꯔ ꯍꯦꯜꯂꯦ ꯅꯨꯡꯁꯤꯕꯁꯦ ꯍꯧꯗꯣꯡꯁꯨ ꯑꯃ ꯂꯩꯔꯤꯌꯦ ꯑꯩꯈꯣꯏꯒꯤ ꯅꯥꯔꯦ ꯑꯗꯨꯝꯁꯨ ꯀꯃꯥꯏꯅ ꯇꯧ ꯐꯗꯣꯏꯅꯣ ꯈꯪꯗꯦ
ꯃꯥꯗꯤ ꯀꯔꯤ ꯀꯔꯤꯒ ꯆꯠꯁ ꯂꯨꯔ ꯐꯖꯥꯏꯅ
ꯑꯁ ꯑꯩꯈꯣꯏ ꯕꯣꯛꯅ ꯌꯥꯝ ꯄꯥꯝꯖꯕ ꯍꯧꯗꯣꯡꯗꯨꯕꯨꯗꯤ ꯃꯥꯅ ꯉꯥ ꯂꯩ ꯂꯩ ꯄꯤꯖꯔꯤꯌꯦ ꯍꯧꯗꯣꯡꯗꯣ ꯉꯥ ꯆꯥꯃꯟꯗꯅ ꯅꯥꯔꯦ ꯑꯗꯣ ꯅꯥꯔꯕꯅꯤꯅ ꯅꯨꯡꯉꯥꯏꯇꯕꯁꯨ ꯑꯃꯨꯛ ꯇꯧꯕ ꯆꯥꯛꯇꯣ ꯍꯧꯗꯣꯡꯁꯦ ꯁꯨꯃꯥꯏꯅ ꯇꯧꯋꯦ ꯍꯥꯏꯌꯦ ꯆꯥꯛꯁꯦ ꯃꯣꯏꯁꯦ ꯇꯣꯠꯂ ꯄꯤꯖꯔꯦꯗꯅ ꯇꯥꯕ ꯂꯣꯏꯔꯗꯤ ꯃꯣꯏꯒꯤ ꯆꯥꯕꯗꯣ ꯊꯝꯕꯤꯗꯕ ꯍꯥꯏꯗꯤ ꯆꯥꯛꯁꯦ ꯃꯌꯥꯝ ꯄꯣꯊꯥ ꯄꯣꯊꯥ ꯁꯨꯃꯥꯏꯅ ꯆꯥꯥꯁꯟꯕꯁꯦꯣꯏ ꯁꯦ ꯆꯥꯕ ꯇꯨꯝꯗ꯭ꯔꯒ ꯅꯥꯏ ꯌꯥꯏꯌꯦ ꯑꯗꯨꯣ ꯅꯨꯡꯁꯤꯕꯤꯕꯅꯤꯅꯅꯦ ꯆꯥꯛꯁꯤꯅꯅꯦ ꯉꯥꯁꯤꯅꯅꯦ ꯇꯣꯠꯂꯒꯅꯦ ꯄꯩꯈꯩꯅ ꯊꯝꯕꯤꯔꯤꯁꯦ ꯑꯗꯨ ꯃꯣꯏꯁꯨ ꯉꯥ ꯃꯅꯝ ꯅꯝꯕꯅꯤꯅꯅꯦ ꯆꯪꯁꯤꯜꯂ ꯆꯪꯁꯤꯜꯂ ꯆꯥꯕꯁꯤꯗ ꯇꯨꯝꯗ꯭ꯔ ꯃꯥꯜꯂꯦ ꯑꯗꯨꯅꯅꯦ ꯅꯥ ꯂꯩꯔꯤꯁꯦ
ꯑꯣ ꯑꯗꯨꯃꯥꯏꯅ ꯇꯧꯕꯒꯤ ꯑꯣꯏꯕ ꯇꯥꯏ ꯑꯩꯈꯣꯏꯒꯤꯁꯨ ꯍꯥꯏꯗꯤ ꯍꯧꯖꯤꯛ ꯏꯆꯦꯅ ꯍꯥꯏꯈꯤꯕ ꯑꯗꯨꯃꯥꯏꯅ ꯆꯥꯛꯁꯦ ꯃꯌꯥꯝ ꯑꯃ ꯇꯣꯠꯁꯤꯜꯂꯒ ꯊꯝꯕꯗ ꯍꯥꯏꯗꯤ ꯉꯥꯏꯍꯥꯛ ꯂꯩꯇ ꯉꯥꯏꯍꯥꯛ ꯂꯩꯇ ꯆꯥꯕꯗꯣ ꯑꯩꯈꯣꯏꯁꯨ ꯑꯗꯨꯃꯥꯏꯅ ꯍꯧꯗꯣꯡ ꯑꯃ ꯅꯥꯔꯒ ꯍꯥꯏꯗꯤ ꯃꯥꯗꯣ ꯂꯩꯒ ꯗꯦꯕ
ꯎꯝ ꯍꯧꯗꯣꯡ ꯍꯧꯗꯣꯡ ꯑꯩꯈꯣꯏ ꯁꯤꯗꯁꯨ ꯑꯩꯈꯣꯏ ꯊꯪꯅꯕꯩꯗꯁꯨ ꯍꯧꯗꯣꯡꯁꯦ ꯑꯉꯥꯡꯕꯤ ꯍꯥꯏꯇꯥꯔꯦ ꯑꯉꯥꯡꯕꯤ ꯈꯔ ꯐꯖꯕ ꯑꯉꯥꯡꯕꯤ ꯍꯥꯏꯗꯣꯏꯔꯥ ꯌꯦꯂꯣ ꯍꯥꯏꯗꯣꯏꯔꯥ ꯈꯪꯗꯩꯅꯦ ꯑꯃ ꯂꯩꯇꯅ
ꯑ ꯑꯥ
ꯑꯗꯨꯗꯣ ꯑꯩꯈꯣꯏ ꯌꯨꯝꯗ ꯂꯥꯛꯑꯒ ꯃꯥꯁꯨ ꯆꯥꯛꯁꯦ ꯆꯥꯖꯕꯅꯦꯕ ꯑꯗꯣ ꯆꯥꯛ ꯆꯥꯖꯕꯗꯣ ꯃꯥꯁꯨ ꯆꯥꯛꯇꯣꯄꯩ ꯊꯝꯃꯕꯅꯤꯅ ꯃꯥꯁꯨ ꯆꯥꯖꯔꯦ ꯆꯥꯖꯔꯕꯅꯤꯅ ꯃꯥꯁꯨ ꯅꯥꯔꯦ ꯅꯥꯕꯗꯒꯤꯗꯤ ꯑꯩꯈꯣꯏꯗꯒꯤꯗꯤ ꯃꯥꯅ ꯍꯥꯟꯅ ꯁꯤꯈ꯭ꯔꯦ ꯑꯗꯣ ꯑꯩꯈꯣꯏꯒꯤꯁꯨ ꯐꯗꯧꯔꯤꯕ꯭ꯔꯥ ꯁꯤꯗꯧꯔꯤꯕ꯭ꯔꯥ ꯈꯪꯗꯦ ꯍꯧꯖꯤꯛ ꯐꯥꯎꯕꯗꯤ ꯁꯨꯃꯥꯏꯅ ꯂꯩꯗꯤ ꯂꯩꯔꯤ ꯇꯧꯔꯤꯁꯤ
ꯎꯝ ꯍꯣꯏ ꯃꯥꯁꯨ ꯑꯗꯨꯝ ꯍꯥꯏꯗꯤ ꯏꯆꯦ ꯍꯣꯏꯅꯒꯤ ꯁꯦꯕꯥ ꯑꯗꯨꯝ ꯇꯧꯅꯕ ꯐꯅꯕ ꯍꯣꯠꯅꯔꯤꯗꯨꯅ ꯑꯗꯨꯝ ꯐꯔꯛꯀꯅꯤꯗ
ꯐꯔꯛꯄꯅꯕꯨꯗꯤ ꯐꯩꯗ ꯑꯩꯈꯣꯏꯒꯤ ꯍꯅꯨꯕꯤꯁꯤꯅ ꯌꯥꯝ ꯅꯨꯡꯁꯤꯖꯕꯦ ꯁꯤꯒꯤ ꯇꯔꯥꯅ ꯌꯥꯝ ꯋꯥꯖꯕꯅꯤ
ꯑꯅꯦ ꯍꯥꯏꯁꯦ ꯅꯨꯡꯁꯥꯒ ꯁꯥꯕꯁꯤꯗ ꯍꯥꯏꯗꯤ